ꯑꯧ
ꯇ꯭ꯕꯔꯣ ꯇ꯭ꯕꯔꯣ ꯇꯕꯔꯣ
ꯇꯥ ꯌꯦ
ꯍꯂꯣ
ꯏꯁ
ꯀꯔꯤꯔꯥ
ꯀꯩꯝꯇ ꯅꯠꯇꯦꯗ ꯀꯩꯗꯧꯔꯤꯅꯣ ꯍꯧꯖꯤꯛꯁꯦ
ꯍꯥ
ꯍꯧꯖꯤꯛꯇꯤ ꯀꯩꯗꯧꯔꯤꯅꯣ ꯍꯥꯏꯕ
ꯑꯗꯨꯝ ꯂꯩꯔꯤꯌꯦ ꯅꯪꯗꯤ
ꯑꯗꯨꯝ ꯂꯩꯔꯤ ꯑꯩꯁꯨ
ꯑꯣ ꯀꯩ ꯀꯔꯤ ꯍꯥꯏꯒꯦ ꯇꯧꯕ꯭ꯔꯥ
ꯀꯩꯝ ꯍꯥꯏꯒꯦ ꯇꯧꯕ ꯅꯠꯇꯦ
ꯍꯥꯏꯅꯤꯡꯕ ꯂꯩꯇ꯭ꯔꯦ
ꯍꯦꯅꯤꯡꯕ ꯈꯜꯂꯤꯅꯦ ꯍꯧꯖꯤꯛ ꯀꯩ ꯍꯥꯏꯁꯤꯔꯥꯅ
ꯎꯝ ꯈꯟꯂꯣ
ꯋꯥ ꯉꯥꯡꯉꯣꯗꯅ ꯅꯪꯁꯨ ꯈꯔ
ꯍꯥꯥ
ꯋꯥꯔꯤ ꯂꯤꯔꯣꯗꯅ ꯅꯪ
ꯂꯤꯕꯅꯤꯅꯦ ꯂꯤꯗꯕ꯭ꯔꯣ ꯑꯩꯁꯦ
ꯍꯧꯖꯤꯛ ꯂꯤꯔꯣ ꯂꯤꯕꯤꯌꯣ
ꯂꯤꯅꯤꯡꯗꯕ꯭ꯔꯣ
ꯀꯔꯤꯔꯣ ꯋꯥꯁꯦ ꯅꯪꯒꯤ ꯈꯣꯟꯖꯦꯜꯁꯦ ꯐꯖꯅ ꯇꯗꯦꯅꯦ
ꯍꯥꯥ ꯇꯥꯗꯕ꯭ꯔꯣ
ꯐꯖꯅ ꯇꯥꯗꯕ ꯅꯪ ꯐꯖꯅ ꯈꯨꯝꯗꯕꯒꯤ ꯑꯣꯏꯔꯝꯒꯅꯤ
ꯅꯠꯇꯦ ꯐꯖꯅ ꯈꯨꯝꯕꯅꯤ
ꯃꯥꯏꯀ꯭ꯔꯣꯐꯣꯟ ꯄꯨꯁꯤꯔꯥ
ꯍꯥ
ꯃꯥꯏꯀ꯭ꯔꯐꯣꯟꯗ ꯉꯥꯡꯁꯤꯔꯥ
ꯃꯥꯏꯀ꯭ꯔꯣꯐꯣꯟꯗ ꯌꯥꯗꯕꯅꯦ
ꯀꯦꯔꯤꯒꯤ ꯑꯁ ꯑꯩꯅ ꯍꯥꯏꯕꯗꯤ ꯃꯥꯏꯀ꯭ꯔ ꯐꯣꯟ ꯐꯣꯟ ꯑꯃ ꯂꯧꯔꯒ ꯉꯥꯡꯁꯤꯔꯥ ꯍꯥꯏꯕꯅꯤ ꯗꯥ ꯅꯪꯅ ꯇꯥꯗꯦ ꯍꯥꯏꯕꯒꯤ ꯀꯩꯅꯣ
ꯌꯥꯏꯌꯦ ꯌꯥꯏꯌꯦ ꯑꯗꯨꯁꯨ
ꯌꯥꯏꯌꯦ ꯌꯥꯏꯌꯦ ꯄꯨꯈ꯭ꯔꯤꯗꯤ ꯁꯥꯕ꯭ꯔꯣ
ꯁꯥꯏꯌꯦ ꯌꯥꯝ ꯁꯥꯏꯌꯦ
ꯌꯥꯝ ꯁꯥꯏꯌꯦꯀꯣ
ꯍꯣꯏ
ꯑꯍꯝ ꯎꯨꯐ ꯎꯝ ꯎꯝ
ꯅꯪꯁꯨ ꯁꯥꯕ꯭ꯔꯣ
ꯌꯥꯝ ꯐꯦꯛ ꯇꯥꯏꯌꯦꯀꯣ ꯃꯤ ꯑꯃꯁꯦ
ꯎꯝ
ꯍꯪ ꯃꯤ ꯑꯃꯁꯦ ꯌꯥꯝ ꯐꯦꯛ ꯇꯥꯏꯌꯦꯀꯣ
ꯀꯥꯏ ꯍꯥꯏꯕꯅꯣ ꯈ꯭ꯔ ꯀꯟꯅ ꯍꯥꯏꯌꯣ
ꯅꯪꯁꯦ
ꯅꯪꯁꯦ
ꯍꯣꯏ
ꯇꯥꯕ꯭ꯔꯣ
ꯇꯥꯏꯌꯦ
ꯅꯪꯁꯦ ꯌꯥꯝ ꯐꯦꯛ ꯇꯥꯏꯌꯦ ꯍꯥꯏꯕꯅꯤꯗ ꯀꯩꯅꯣ
ꯐꯦꯛ ꯇꯥꯗꯦꯗ
ꯇꯥꯏꯌꯦꯗ
ꯀꯩꯒꯤꯅꯣ ꯇꯥꯏ ꯍꯥꯏꯔꯤꯗꯣ
ꯆꯠꯗꯨꯏꯉꯣ
ꯀꯔꯤꯔꯨꯅꯦ
ꯈꯪꯗꯦꯅꯦ
ꯑꯁ ꯑꯗꯨꯗꯤ ꯐꯦꯛ ꯅꯠꯇꯦꯍꯦ
ꯑꯦ
ꯃꯤꯅ ꯑꯁꯦꯡꯕ
ꯑꯁꯦꯡꯕ
ꯁꯦꯡꯕ ꯍꯥꯏꯔꯒ ꯃꯤꯅ
ꯊꯥꯖꯗꯦ ꯊꯥꯖꯗꯦ
ꯀꯩꯒꯤꯅꯣ ꯅꯪꯅ ꯚ꯭ꯌꯨ ꯋꯥꯟꯗ ꯊꯥꯔꯛꯏꯁꯦ
ꯊꯥꯗ꯭ꯔꯗꯤ ꯑꯩꯒꯤ
ꯑꯗꯨꯝ ꯊꯥꯔꯛꯄ ꯌꯥꯗ꯭ꯔꯣ
ꯌꯥꯗꯤꯌꯦ
ꯐꯥꯒꯤ ꯇꯧꯕꯅꯦ ꯐꯥꯒꯤ ꯇꯧꯕꯅꯦ
ꯈꯪꯉꯦꯍꯦ ꯈꯣꯏꯁꯨ ꯈꯪꯉꯤꯍꯦ
ꯂꯣꯏꯊꯪꯕ ꯃꯥꯜꯂꯤꯗ ꯅꯪꯁꯨ
ꯍꯥꯥ
ꯌꯥꯝ ꯈꯪꯕ ꯃꯥꯜꯂꯤꯗ ꯅꯪ
ꯌꯥꯝ ꯈꯪꯕꯅꯤꯌꯦ ꯁꯤꯒꯤ ꯑꯩꯈꯣꯏꯒꯤ ꯄꯨꯡꯁꯤꯁꯦ ꯌꯥꯝ ꯈꯪꯗ꯭ꯔꯥꯗꯤ ꯍꯤꯡꯕ ꯉꯝꯃꯔꯣꯏ
ꯑꯗꯨꯅꯦ
ꯍꯣꯏ ꯍꯧꯖꯤꯛꯇꯤ ꯀꯔꯤ ꯍꯥꯏꯒꯦ ꯇꯧ ꯎꯝ ꯇꯧꯕ꯭ꯔꯣ
ꯅꯪꯒ ꯑꯗꯨꯝ ꯀꯣꯜ ꯇꯧꯅꯤꯡꯉꯦ ꯑꯩꯗꯤ
ꯑ ꯌꯥꯔꯦ
ꯋꯥ ꯑꯇꯣꯞꯄ ꯂꯤꯔꯣꯗꯅ ꯋꯥ ꯍꯥꯏꯅꯤꯡꯉꯥꯏ ꯂꯩꯇ꯭ꯔꯦ
ꯑꯦ ꯈꯜꯂꯣ ꯍꯥꯏꯔꯒ ꯍꯧꯖꯤꯛ ꯐꯥꯎꯁꯨ ꯍꯥ
ꯃꯤꯗꯣ ꯇꯧ ꯃꯥꯟꯕꯒꯤ ꯋꯥ ꯂꯩꯇ꯭ꯔꯦꯕ
ꯃꯤꯕꯨ ꯌꯥꯝ ꯉꯪꯕ ꯃꯥꯜꯂꯦꯀꯣ ꯅꯨꯄꯤꯁꯦ
ꯅꯪꯁꯨ ꯉꯥꯡꯉꯦ ꯁꯤꯗꯤ
ꯍꯣꯢ
ꯑꯗꯨ ꯑꯣꯏꯔꯁꯨ ꯃꯤꯉꯣꯟꯗ ꯅꯪ ꯀꯔꯤ ꯀꯔꯤ ꯉꯥꯡꯕ꯭ꯔꯣ ꯑꯗꯨꯁꯨ ꯑꯁꯤꯗꯁꯨ ꯔꯤꯄꯤꯠ ꯇꯧꯕ ꯕꯁꯨ ꯌꯥꯏꯅꯦ
ꯀꯥꯎꯈ꯭ꯔꯦ ꯌꯥꯝ ꯃꯥꯟꯕꯒꯤ
ꯍꯩ ꯍꯥ ꯌꯥꯔꯦ ꯑꯗꯨꯗꯤ ꯇꯣꯛꯈ꯭ꯔꯣ
ꯇꯣꯛꯄꯤꯔꯒꯦ ꯍꯥ
ꯇꯣꯛꯈ꯭ꯔꯣ
ꯇꯣꯛꯄꯤꯔꯒꯦ ꯇꯣꯛꯄꯤꯔꯒꯦ
ꯑꯥꯎ ꯃꯪ ꯐꯔꯣ
ꯑꯗꯨ ꯑꯗꯨꯃꯛꯇꯤ ꯍꯩꯒꯅꯨꯗ ꯃꯇꯝ ꯇꯥꯗ꯭ꯔꯤꯌꯦ
ꯍꯧꯖꯤꯛꯂꯣ
ꯑꯧ
ꯍꯧꯖꯤꯛ ꯇꯨꯝꯕ ꯃꯇꯝꯔꯣꯅꯦ
ꯍꯣꯏꯅꯦ ꯅꯠꯇ꯭ꯔꯗꯤ
ꯀꯥꯔꯤꯒꯤ ꯇꯨꯝꯕ꯭ꯔꯣ ꯍꯧꯖꯤꯛꯁꯦ
ꯇꯨꯝꯅꯤꯡꯉꯦ ꯑꯗꯨꯒꯤꯅꯤ
ꯇꯨꯝꯅꯤꯡꯉꯦ ꯍꯥꯏꯕ꯭ꯔꯣ
ꯑꯧ
ꯇꯨꯝꯅꯤꯡꯂꯗꯤ ꯇꯨꯝ
ꯑꯧ ꯀꯔꯤꯔꯣ ꯌꯥꯝ ꯅꯣꯛꯅꯤꯡꯕ꯭ꯔꯣ
ꯑꯦ ꯀꯩꯅꯣꯝ ꯅꯣꯛꯅꯤꯡꯕ ꯂꯩꯕꯀꯣ ꯑꯗꯨꯒꯤ ꯅꯣꯛꯄꯅꯦ
ꯀꯔꯤꯒꯤꯔꯣ ꯋꯥ ꯂꯩꯇꯕ꯭ꯔꯣ ꯅꯪꯁꯦ
ꯋꯥ ꯂꯩꯇꯦ
ꯀꯩꯒꯤꯅꯣꯅꯦ
ꯈꯜꯂꯁꯨ ꯊꯣꯛꯇꯤꯌꯦ
ꯀꯩꯒꯤ ꯊꯣꯛꯇꯕꯅꯣ
ꯇꯨꯝꯅꯤꯡꯕꯒꯤ
ꯑꯩꯒ ꯋꯥꯔꯤ ꯁꯥ ꯁꯥꯕꯒꯤ ꯑꯣꯏꯔꯝꯒꯅꯤꯗ ꯃꯤ ꯑꯇꯩꯗꯗꯤ ꯇꯧꯔꯗꯤ ꯌꯥꯝ ꯊꯣꯛꯂꯝꯒꯅꯤꯗ
ꯑꯗꯨꯃꯥꯏꯅ ꯇꯧꯕ꯭ꯔꯣ
ꯑꯗꯨꯃꯥꯏꯅ ꯇꯧꯔꯝꯒꯅꯤ ꯍꯥꯏꯕꯅꯤꯗ ꯇꯧꯋꯦ ꯍꯥꯏꯕ ꯅꯠꯇꯦ
ꯀꯔꯤꯔꯣ
ꯀꯔꯤꯔꯣ ꯀꯔꯤꯔꯣ
ꯑꯦ ꯃꯤꯕꯨ ꯃꯤ ꯎꯠꯁꯤꯠꯇꯦꯀꯣ ꯑꯗꯨꯃꯥꯏꯅ ꯇꯧꯒꯅꯨ
ꯐꯒꯤ ꯇꯧꯕꯅꯤꯗ ꯀꯩꯝ ꯍꯥꯏꯅꯤꯡꯉꯥꯏ ꯂꯩꯇꯕꯒꯤꯅꯤ ꯑꯁꯦꯡꯕ
ꯑꯁꯦꯡꯕ
ꯍꯣꯏ ꯀꯩꯝ ꯍꯥꯏꯅꯤꯡꯉꯥꯏ ꯂꯩꯇ꯭ꯔꯦꯅꯦ ꯐꯖꯕꯤ ꯅꯠꯇꯦ ꯅꯠꯇꯦ ꯂꯩꯁꯥꯕꯤ ꯍꯥꯏꯕꯅꯤ
ꯍꯩꯍꯥ ꯑꯩꯁꯨ ꯍꯥꯏꯅꯤꯡꯉꯥꯏ ꯂꯩꯇ꯭ꯔꯦ
ꯂꯩꯩꯇ꯭ꯔꯗꯤ ꯈꯜꯂꯣ
ꯈꯂꯁꯨ ꯊꯣꯛꯇꯦ ꯍꯥꯏꯕꯗꯤ ꯅꯪ ꯀꯥꯎꯈ꯭ꯔꯕ꯭ꯔꯣ
ꯀꯥꯎꯗꯦꯗ ꯅꯪꯅ ꯍꯥꯏꯕ ꯂꯣꯏ ꯅꯤꯡꯁꯤꯡꯉ
ꯌꯥꯔꯦ ꯑꯗꯨꯒꯤꯅꯦ ꯑꯩꯅ ꯑꯁꯤ ꯑꯁꯤꯒꯨꯝꯅ ꯇꯧꯕꯒꯤꯅꯤ ꯑꯩꯅ ꯅꯪꯁꯦ ꯌꯥꯝ ꯐꯦꯛ ꯑꯣꯏꯌꯦ ꯍꯥꯏꯕꯁꯦ
ꯀꯩꯒꯤ ꯐꯦꯛ ꯑꯣꯏꯔꯤꯅꯣ ꯃꯤꯅ ꯑꯁꯦꯡꯕꯗꯨ ꯍꯥꯏꯔꯒ
ꯍꯦꯟꯃꯟꯂꯤ ꯇꯥꯅꯤꯡꯗꯦ ꯑꯥ
ꯍꯥ ꯑꯩꯒ ꯋꯥꯔꯤ ꯁꯥꯕꯁꯦ ꯅꯨꯡꯉꯥꯏꯇꯕ꯭ꯔꯣ
ꯅꯪꯅ ꯋꯥꯔꯤ ꯂꯤꯗꯕꯒꯤ ꯅꯨꯡꯉꯥꯏꯇꯦ
ꯋꯥꯔꯤ ꯂꯩꯇꯕꯒꯤꯅꯦ ꯅꯪꯅ ꯍꯥꯟꯅ ꯀꯣꯜ ꯇꯧꯔꯛꯑꯝꯕꯗꯤ ꯌꯥꯝꯅ ꯂꯤꯔꯝꯒꯅꯤꯅ
ꯑꯩ ꯏꯕꯥꯅꯤꯗꯤ ꯉꯁꯥꯏꯗꯤ ꯍꯟꯅꯗꯤ ꯈꯪꯗꯦꯅꯦ ꯀꯩꯅꯣ
ꯈꯪꯗ꯭ꯔꯦꯅꯦ
ꯍꯩ ꯈꯟꯂꯣ
ꯀꯅꯥ ꯀꯅꯥꯒ ꯂꯩꯕ꯭ꯔꯣ ꯍꯧꯖꯤꯛꯇꯤ
ꯅꯈꯣꯏꯗꯤ ꯀꯔꯤ ꯇꯧꯔꯒ ꯂꯩꯒꯦꯔꯣ
ꯍꯧꯖꯤꯛ꯭ꯔꯣ
ꯑꯧ
ꯍꯧꯖꯤꯛꯇꯤ ꯑꯗꯨꯝ ꯍꯦꯅꯧ ꯆꯥꯕ ꯂꯣꯏꯔꯒ ꯂꯩ
ꯎ ꯅꯨꯉꯥꯏꯔꯝꯒꯅꯤꯀꯣ ꯍꯥꯎꯕ꯭ꯔꯣ ꯍꯩꯅꯧꯗꯤ
ꯍꯥꯎꯋꯦ ꯌꯥꯝ ꯍꯥꯎꯋꯦ
ꯌꯥꯝ ꯍꯥꯎꯋꯦ ꯑꯗꯨꯒ ꯑꯩꯈꯣꯏꯕꯨꯗꯤ ꯄꯤꯗꯦ ꯍꯥ
ꯑꯩꯅ ꯍꯦꯛꯑꯥꯒ ꯆꯥꯕꯅꯤ ꯀꯩꯅꯣ ꯃꯣꯏꯅ ꯄꯤꯕ ꯅꯠꯇꯦ
ꯑꯗꯨ ꯑꯣꯏꯔꯁꯨ ꯑꯩꯈꯣꯏꯕꯨꯁꯨ ꯄꯤꯕ ꯌꯥꯏꯅꯦ ꯅꯪꯅ ꯍꯦꯛꯄꯗꯣ
ꯂꯥꯛꯑꯣꯗꯨꯅ ꯂꯧꯕ ꯑꯩ ꯍꯦꯛꯑꯒ ꯄꯤꯔꯒꯦ
ꯑꯣ
ꯇꯨꯀꯠꯆꯩ ꯏꯕꯥꯟꯅꯤꯒꯤꯁꯦ ꯀꯔꯤꯁ ꯑꯣꯢꯃꯟꯂꯦ
ꯇꯨꯀꯠꯆꯩ ꯍꯥꯏꯕ꯭ꯔꯣ
ꯍꯣꯏ
ꯀꯩꯒꯤꯅꯣ ꯑꯩ ꯇꯜꯂꯤꯗꯕꯀꯣ ꯑꯩ ꯏꯀꯥꯏꯌꯦ
ꯑꯁ ꯌꯥꯔꯦ ꯇꯣꯛꯈꯔꯣ ꯑꯗꯨꯒꯤ ꯇꯥꯏꯜꯗꯣ ꯍꯦꯟꯃꯜꯂꯦ
ꯍꯥꯏꯕꯤꯅꯤ
ꯀꯩꯒꯤ ꯐꯠꯇ꯭ꯔꯤꯅꯣꯕ
ꯍ ꯄꯥꯠꯇꯦ ꯍꯥꯏꯕꯅꯤ ꯀꯩꯅꯣ
ꯑꯣ ꯄꯛꯇꯦ ꯍꯥꯏꯕ꯭ꯔꯣ
ꯍꯣꯏ ꯑꯁ
ꯁꯨꯝ ꯕꯣꯔꯤꯡ ꯆꯨꯑꯦꯅ ꯇꯧꯕꯅꯤꯗ
ꯑ
ꯇꯥꯕ꯭ꯔꯣ
ꯍꯥꯥ
ꯀꯩ ꯍꯥꯏꯕꯅꯣ
ꯀꯩꯁꯨ ꯍꯥꯏꯗꯦꯗ
ꯀꯅꯥ ꯀꯅꯥꯒ ꯂꯩꯔꯤꯅꯣ
ꯏꯃꯥꯟꯅꯕꯤꯁꯤꯡ
ꯑꯣ
ꯑꯣ
ꯑꯗꯨꯝ ꯂꯩꯕ꯭ꯔꯣ ꯅꯣꯏ
ꯍꯣꯏ ꯑꯗꯨꯝ ꯍꯣꯁꯇꯦꯜꯗ ꯂꯩꯔꯨꯌꯦꯌꯦ
ꯅꯨꯡꯉꯥꯏꯔꯝ ꯅꯤꯅ ꯑꯗꯨꯝ ꯄꯨꯜꯂꯒ ꯂꯩꯕꯗꯣ
ꯃꯔꯛ ꯃꯔꯛꯇꯗꯤ ꯅꯨꯡꯉꯥꯏꯌꯦ ꯑꯗꯨ ꯑꯣꯏꯔꯁꯨ ꯅꯨꯡꯉꯥꯏꯇꯦ